ꯎꯝ ꯅꯨꯡꯁꯥ ꯂꯩꯁꯨ ꯂꯩꯇꯦꯅꯦ ꯇꯁꯥ ꯊꯔꯒ ꯇꯁ ꯅꯍꯥꯟꯒꯦ ꯅ ꯅ ꯐꯣꯇꯣ ꯋꯥꯇꯣ ꯊꯔꯛꯅꯨꯅꯦ
ꯋꯥ ꯅꯪꯒ ꯍꯥꯏꯅꯕꯅꯕꯁꯤꯗꯤ ꯌꯥꯝ ꯋꯥꯗꯣꯔꯤꯅꯦ
ꯑꯩꯁꯦ ꯑꯩꯁꯦ ꯑꯩꯁꯦ ꯆꯤꯟ ꯊꯤꯕ ꯃꯤꯔꯣ
ꯅꯠꯇꯦ ꯅꯠꯇꯦ ꯑꯗꯨ ꯑꯗꯨ ꯁꯗꯤꯗꯨ ꯄꯖꯅ ꯗ꯭ꯔꯦꯁ ꯀꯞ
ꯀꯥꯞꯄꯣꯏꯕ ꯀꯩꯗꯧꯕꯩ ꯀꯥꯞ ꯀꯩꯗꯧꯕꯩ ꯀꯥꯞꯇꯣꯏꯅꯣ ꯀꯥꯞꯄꯣꯏ ꯀꯥꯞꯄꯣꯏ ꯀꯥꯞ
ꯍꯣꯏꯕꯕꯥ ꯍꯣꯏ ꯕꯥ ꯅꯨꯡꯁꯥ ꯄꯁꯥꯗꯣ ꯊꯣꯛꯑꯦꯕ ꯑꯩ ꯈꯪꯉꯦꯕ
ꯑ
ꯑꯗꯣ ꯑꯩꯁꯨ ꯄꯣꯊꯣꯛ ꯀꯥꯞꯄꯒ ꯊꯥꯔꯛꯑꯣꯏꯕ ꯅꯪ ꯀꯅꯥꯗ ꯌꯦꯡꯍꯟꯒꯦ ꯍꯥꯏꯅꯣ ꯅꯪ ꯃꯃꯥꯗ ꯊꯥꯒꯦ ꯍꯥꯏꯔ ꯔꯣ
ꯑꯩꯈꯣꯏ ꯍꯧꯗꯣꯡꯗ ꯍꯦꯟꯒꯟꯒꯦ
ꯄꯨꯡꯟꯊꯥ ꯊꯥꯔꯛꯑꯣꯏ
ꯑꯩꯈꯣꯏ ꯍꯧꯗꯣꯡꯗ ꯍꯦꯡꯍꯟꯒꯦ ꯅꯪ ꯑꯩꯕꯨ ꯍꯦꯡꯍꯟꯅꯤꯡꯗ꯭ꯔꯗꯤ
ꯑꯩ ꯑꯩ ꯐꯣꯇꯣ ꯊꯥꯔꯛꯑꯒ ꯅꯣꯏꯃꯥꯗ ꯊꯥꯔꯒ ꯁꯤ ꯅꯨꯄꯤꯁꯦ ꯄꯥꯝꯃꯦ ꯉ ꯍꯥꯏꯕꯤꯔꯒ ꯐꯥꯔꯕ ꯂꯗꯤ
ꯎꯝ ꯐꯔꯣꯏ ꯐꯔꯣꯏ ꯉꯥꯁꯨ ꯐꯔꯣꯏ ꯅꯪꯕꯨ ꯀꯤꯅꯣ
ꯐꯣꯇꯣ ꯊꯥꯔꯛꯑꯣꯏ ꯑꯗꯨꯗꯤ
ꯍꯣꯏ ꯑꯗꯨꯗꯤ ꯐꯥꯕ ꯂꯥꯛꯀꯦ ꯀꯣ ꯊꯥꯔꯛꯎ ꯀꯣ
ꯑꯂꯨꯁꯨ ꯌꯥꯔꯣꯏ ꯑꯅꯤꯃꯛ ꯌꯥꯔꯣꯏ
ꯍꯥꯎ ꯂꯠꯇꯦ ꯊꯔꯥꯎꯗꯨꯗ
ꯎꯝ ꯑꯅꯤꯃꯛ ꯌꯥꯍꯔꯣꯏ
ꯎꯝ
ꯃꯩ ꯃꯩ ꯃꯩ ꯃꯩ ꯂꯥꯛ ꯑꯦ
ꯑꯉꯥꯡ ꯆꯍꯤ ꯇꯔꯥꯃꯉꯥꯁꯦ ꯋꯥꯔꯤ ꯁꯥꯕ ꯌꯥꯝ ꯋꯥꯗꯧꯔꯤꯗꯀꯣ ꯑꯩ
ꯑꯗꯨꯗꯤ ꯀꯨꯏꯔꯣꯏꯅ ꯉꯁꯤ ꯁꯥꯔꯔꯗꯤ ꯇꯨꯝꯊꯣꯛꯈ꯭ꯔꯣ
ꯑꯁ ꯌꯥꯝ ꯋꯥꯕ ꯇꯥꯇ ꯑꯩꯒ ꯋꯥꯔꯤ ꯁꯥꯕꯁꯤꯕꯣ ꯅꯆꯤꯟꯗꯨ ꯈꯨꯝꯕ ꯋꯥꯕ꯭ꯔꯕ
ꯋꯥꯗꯦ ꯋꯥꯗꯦ
ꯋꯥꯗꯣꯔꯤꯀꯣ ꯍꯥꯏꯗꯨꯗꯤ ꯀꯩꯒꯤꯅꯣ ꯑꯗꯨꯗꯤ ꯃꯔꯝꯗꯣ ꯍꯥꯏꯔꯛꯑꯣ
ꯐꯗꯦ
ꯅꯅꯥꯍ ꯍꯥꯏꯔꯛꯑꯣ
ꯃꯔꯔꯝꯗꯨ ꯀꯣꯟꯅ ꯍꯥꯏꯕꯤꯒꯦꯀꯣ ꯀꯅ ꯍꯥꯏꯦꯕꯤꯒꯦꯀꯣ
ꯍꯧꯖꯤꯛ ꯍꯥꯏꯔꯛꯄꯤꯌꯣꯀꯣ
ꯑꯩꯅ ꯁꯨꯃꯥꯏꯅ ꯀꯣ ꯀꯣ ꯍꯥꯏꯕꯁꯦ ꯀ꯭ꯔꯤ ꯃꯥꯜꯂꯦ
ꯀꯔꯤꯁꯨꯨꯃꯥꯟꯗꯦ
ꯑ ꯍ
ꯑꯣ ꯍꯥꯏꯕꯁꯤꯕꯨ ꯀꯩ ꯃꯥꯥꯟꯅꯤ ꯌꯦꯂꯣ
ꯎꯝ ꯇꯄ ꯇꯔꯕꯣ
ꯇꯌꯦ
ꯎꯝ ꯀ ꯀꯣ ꯁꯤꯀꯅꯅ ꯍꯥꯏꯒ ꯂꯩ
ꯊꯕꯛ ꯊꯕꯛ ꯇꯧꯕ ꯃꯥꯜꯂꯦ
ꯀꯣꯏꯗꯤ ꯊꯕꯛ ꯇꯨ ꯗꯕꯜ ꯗꯕꯜꯅꯦꯅꯦ ꯅꯨꯄꯥꯅꯤꯅ
ꯅꯪꯗꯤ ꯊꯕꯛ ꯇꯧꯗꯕꯤꯗ ꯉꯁꯥꯏꯅ ꯍꯤꯞꯄꯒ ꯂꯩꯔꯒ ꯇꯨꯠꯅ ꯁꯛꯇꯨ ꯀꯌꯥꯝ ꯄꯛꯇꯦ
ꯇꯥꯕ꯭ꯔꯣ ꯁꯤꯦ ꯇꯥꯔꯤꯕ꯭ꯔꯣ
ꯑꯥ
ꯊꯕꯛ ꯀꯟꯅ ꯇꯧꯔꯤꯅꯤ ꯁꯤꯦ
ꯇꯅꯤꯅꯤꯡꯂ
ꯑꯌꯥ ꯈꯠꯁꯨꯣꯛꯈꯦ ꯈꯠꯁꯨꯣꯛꯈ꯭ꯔꯦ ꯑꯁ ꯈꯨꯠ ꯁꯣꯈ꯭ꯔꯦ ꯈꯠꯠ ꯁꯣꯈ꯭ꯔꯦ
ꯅꯪꯅ ꯂꯑꯕꯏꯅꯤ
ꯎꯝ ꯑꯁ ꯈꯨꯠ ꯁꯣꯛꯄ ꯍꯥꯏꯔꯒ ꯉꯔꯥꯡ ꯅꯍꯥꯟꯗꯣ ꯑꯩꯈꯣꯏ ꯁ꯭ꯀꯨꯜꯗꯀꯣ ꯑꯉꯥꯡ ꯅꯨꯄꯤ ꯃꯆꯥ ꯑꯃ ꯍꯧꯖꯤꯛꯀꯤ ꯊꯣꯡꯒꯤ ꯃꯌꯥꯏꯗꯨꯗ ꯈꯨꯠꯇꯨ ꯊꯤꯡꯖꯤꯟꯕ
ꯑꯣ
ꯑꯗꯨꯒ ꯃꯤ ꯑꯃꯅ ꯑꯉꯥꯡ ꯃꯥꯅ ꯑꯃꯒ ꯊꯣꯡꯗꯨ ꯂꯣꯟꯕ
ꯑꯁꯅꯔꯃꯅꯤ ꯌꯥꯝ
ꯍꯤꯡꯕ ꯑꯝꯗꯏ ꯑꯩꯅ ꯑꯃꯨꯛꯀ ꯀꯩꯅꯣ ꯇꯧꯋꯦ ꯈꯨꯠꯇꯨ ꯃꯥꯒꯤ ꯈꯨꯠꯇꯨ ꯑꯩꯅ ꯊꯥꯡꯒꯠꯂꯒ ꯀ ꯏꯗ ꯑꯣꯏꯏꯕꯂꯣꯅ ꯇꯥꯔꯥ ꯑꯩ ꯈꯨꯠꯇ ꯑ ꯁꯦꯡꯕ ꯉꯝꯗꯦ
ꯍꯧꯖꯤꯛ ꯃꯤꯇ ꯎꯈ꯭ꯔꯕ
ꯑ ꯑꯗꯨꯗ ꯅꯨꯃꯤꯠꯇꯨꯗꯏ ꯀꯤꯌꯦꯦ
ꯑꯉꯥꯡ ꯑꯣꯏꯕ ꯑꯣꯏ ꯐꯕꯅꯦ ꯑꯍꯟ ꯑꯣꯏꯔꯗꯤ ꯍꯤꯡꯉꯣꯅꯌꯦ ꯈꯨꯠꯇꯨ ꯐꯣꯠꯄ ꯌꯥꯔꯔꯣꯏꯕ
ꯐꯥꯅꯔꯗꯤ
ꯑꯍꯟ ꯑꯣꯏꯔꯗꯤ ꯐꯣꯠꯄꯗꯤ ꯌꯥꯅꯤ ꯑꯗꯨꯒ ꯉꯁꯥꯏ ꯅꯣꯔꯃꯦꯜꯗꯨꯗ ꯍꯜꯂꯔꯣꯏꯅꯦ ꯈꯨꯠꯇꯨ ꯊꯤꯔꯅꯤꯅꯦ
ꯑ ꯈꯨꯁꯜ ꯑꯩꯁꯤꯅꯦ ꯈꯨꯠ ꯁꯥꯏ ꯑꯃꯁꯦ ꯃꯆꯥ ꯑꯃꯁꯦ ꯅꯍꯥꯟ ꯂꯧꯕ ꯆꯠꯄꯗ ꯑ ꯀꯩꯅꯣ ꯇꯧꯕꯗ ꯀꯔꯤ ꯀꯔꯤ ꯍꯥꯏꯅꯤ ꯍꯥꯔꯚꯦꯁ ꯇꯧꯕ ꯃꯇꯝꯗꯀꯣ ꯊꯥꯡ ꯅꯠꯇꯕ ꯑꯃꯗꯣ
ꯊꯥꯡꯒꯜ
ꯑꯗꯨꯔꯥ ꯈꯪꯗꯦ ꯑꯗꯨ ꯇꯧꯕꯗ ꯁꯣꯛꯏꯅꯦ
ꯎꯝ
ꯀꯌꯥ ꯄꯨꯝ ꯅꯥꯏ
ꯑꯉꯥꯡꯗꯩ ꯁꯣꯛꯄꯁꯨ ꯀꯥꯏꯗꯦꯗꯦ
ꯇ ꯐꯥꯗ꯭ꯔꯦ ꯍꯧꯖꯤ ꯁꯗ ꯐꯥꯗ꯭ꯔꯦ
ꯀꯔꯝꯕ ꯀꯔꯝ ꯑꯣ ꯈ꯭ꯋꯥꯏꯗꯩ ꯃꯆꯥꯗꯅꯦꯕ
ꯑꯥ
ꯌꯥꯏꯗ ꯑꯗꯨꯗꯤ ꯅꯪꯒꯤ ꯔꯤꯡꯗꯤ ꯃꯊꯪꯗꯨꯗ ꯍꯥꯞꯀꯗꯧꯕꯅ
ꯀꯩ ꯑ ꯕ
ꯌꯥꯔꯦ ꯇꯥꯗꯔ꯭ꯗꯤ
ꯀꯩ ꯅꯣ
ꯇꯥꯗ꯭ꯔꯗꯤ ꯌꯥꯔꯦ ꯇꯥꯗꯝꯅ ꯐꯔꯦ
ꯐꯔꯦ ꯀꯩꯗꯧꯔꯒꯦ
ꯒꯤꯇꯣꯃꯦ ꯑꯩꯈꯒꯤ ꯒꯤ ꯇꯣꯃꯦ ꯊ
ꯇꯥꯅꯤꯡꯗꯦ ꯇꯥꯅꯤꯡꯗꯦ ꯇꯥꯅꯤꯡꯗꯦ ꯇꯥꯅꯤꯡꯗꯦ ꯍꯥꯏꯔꯛꯀꯅꯨ ꯑꯩ ꯍꯧꯖꯤꯛꯇꯤ ꯇꯥꯅꯤꯡꯗ꯭ꯔꯦ ꯃꯠ ꯇꯝ ꯍꯦꯟꯒ꯭ꯔꯦ ꯍꯥꯏꯔꯛꯀꯅꯨ
ꯍꯥꯏꯅꯦ
ꯃ ꯌꯥꯝꯝ ꯍꯦ ꯟꯒꯤ ꯍꯔꯛꯀꯅꯨ ꯍꯔꯛꯀꯅꯨꯗꯤ ꯍꯔꯀꯅꯨ ꯍꯥꯏꯔꯛꯀꯅꯨ
ꯇꯧꯋꯦꯕ ꯀꯔꯤ ꯇꯧꯋꯦꯕ
ꯀꯩꯁꯨ ꯇꯧꯗꯦ
ꯑ
ꯀꯩꯩꯅꯣ
ꯍꯥꯏꯒꯦ ꯑꯗꯨꯗꯤ ꯍꯥꯏꯒꯦ ꯐꯖꯟ ꯇꯥꯛꯑꯣꯀꯣ
ꯇꯥꯅꯤꯡꯂꯦ ꯑꯩꯗꯤ ꯀꯩꯁꯨꯝꯇ ꯇꯥꯖꯗꯦ ꯇꯥꯔꯗꯤ ꯑꯩꯗꯤ
ꯑꯣꯥ ꯐꯔꯦ ꯐꯔꯦ ꯐꯔꯦ
ꯍꯣꯏ ꯐꯥꯕꯅꯤ ꯑꯩꯗꯤ
ꯍꯣꯔꯦꯟ ꯍꯣꯔꯦꯟ ꯈꯨꯠꯇ ꯌꯦꯡꯒꯦꯀꯣ ꯑꯩ ꯈꯨꯠꯇꯨ ꯌꯦꯡꯒꯦꯀꯣ
ꯌꯦꯡꯒꯅꯨ
ꯍꯥꯏꯔꯣ ꯑꯩꯅ ꯍꯥꯏꯔꯛꯀꯦ
ꯍꯥꯏꯔꯛ ꯀꯅꯨ
ꯍꯥꯏꯅꯦ ꯍꯥꯏꯅꯦ
ꯍꯥꯏꯔꯛꯀꯅꯨ ꯑꯩ ꯈꯨꯠ ꯑꯩ ꯈꯨꯠ ꯌꯥꯝ ꯐꯖꯕꯅꯤ
ꯑꯗꯨꯅꯦꯕ ꯍꯣꯔꯦꯟ ꯍꯦꯡꯉꯒ ꯍꯥꯏꯒꯦꯕ
ꯍꯔꯥꯀꯅꯨ
ꯈꯨꯠ ꯐꯖꯕ꯭ꯔꯥ ꯐꯖꯗ꯭ꯔꯥ
ꯐꯖꯩ ꯑꯩ ꯑꯩ ꯏꯁꯥ ꯑꯩ ꯏꯁꯥꯅ ꯈꯪꯉꯦ ꯅꯪ ꯍꯥꯏꯔꯛꯇ꯭ꯔꯁꯨ
ꯎꯝ
ꯃꯤꯅꯝ ꯐꯖꯩ ꯍꯥꯏꯅꯔꯤꯁꯤꯕꯣ ꯅ ꯄꯨꯂꯤꯁ ꯁꯪꯉꯗꯤ ꯐꯖꯔꯅꯤ ꯍꯥꯏꯌꯦ ꯑꯗꯨꯕꯨ ꯑꯩꯗꯤ ꯅ ꯄꯨꯂꯤꯁ ꯄꯥꯟꯗꯦ
ꯍꯣꯏ ꯍꯣꯏ ꯍꯣꯏ ꯑꯉꯥꯡ ꯑꯣꯏꯔꯦꯅꯦꯅ ꯀ꯭ꯔꯤꯅꯦ ꯄꯨꯂꯤꯁꯁꯨꯗꯤ ꯀ꯭ꯔꯤ ꯇꯩꯅꯤꯡꯉꯥꯏ ꯂꯩꯕ꯭ꯔꯣ
ꯑꯗꯦ ꯌꯥ ꯄꯨꯁꯁꯦ ꯑꯉꯣꯗ ꯀꯩꯅꯣꯝ ꯇꯧꯋꯦꯕꯀꯣ ꯃꯅꯝꯗꯨꯁꯨ ꯍꯩꯅꯗꯦ ꯑꯗ ꯅꯨꯡꯒꯥꯏꯇꯦ
ꯎꯝ
ꯅꯥꯏꯜ ꯑꯦꯛꯁꯇꯦꯟꯁꯟꯕꯨꯗꯤ ꯌꯥꯏ ꯅꯥꯏꯜꯄꯣꯂꯤꯁ ꯇꯤ ꯇꯩꯕꯥ ꯇꯟꯂꯤ
ꯀꯔꯤꯔ ꯑꯦꯁꯇꯦꯟꯁꯟ ꯀ
ꯍꯥꯥ
ꯅꯦꯜ ꯑꯦꯛꯁꯇꯦꯟꯁꯟ ꯍꯥꯏꯕꯗꯤ ꯀ꯭ꯔꯤ ꯇꯧꯕ꯭ꯔꯣ
ꯈꯨꯖꯤꯟ ꯈꯨꯖꯤꯟ ꯑꯔꯤ ꯑꯌꯥ ꯈꯨꯖꯤꯟ ꯈꯨꯖꯤꯟ ꯑꯁꯦꯡꯕ ꯈꯨꯖꯤꯟꯅꯠꯇꯕ ꯁꯦꯝꯃꯒ ꯅꯞꯄꯗꯣ
ꯑꯣ ꯑꯆꯥ ꯑꯆꯥ ꯂꯥꯏꯃꯟꯗ
ꯐꯖꯕꯅꯦ ꯌꯥꯝ ꯅꯪ ꯀꯩꯁꯨ ꯈꯪꯗꯦꯅ
ꯁꯗꯤ ꯂꯥꯏ ꯃꯥ ꯂꯩꯔꯒꯦ
ꯍꯥꯏꯗꯤ ꯈꯣꯡꯗ ꯍꯥꯞꯅꯤꯡꯉꯦ ꯑꯗꯣ ꯈꯨꯠꯇꯗꯤ ꯍꯥꯞꯅꯤꯡꯗꯦ ꯈꯨꯠꯇꯗꯤ ꯍꯥꯞꯄꯗꯤ ꯊꯕꯛ ꯇꯧꯕ ꯌꯥꯔꯣꯏꯕ ꯐꯤ ꯁꯨꯕ ꯀꯩꯀꯥꯁꯨ ꯅꯨꯡꯉꯥꯏꯔꯣꯏ ꯈꯣꯡꯗꯗꯤ ꯍꯥꯞꯅꯤꯡꯉꯦ
ꯑꯦ ꯂꯣꯏꯔꯣꯏ ꯂꯣꯏ ꯂꯥꯏ ꯃꯜꯦꯔ ꯍꯅꯦ ꯃꯜꯅꯦ
ꯃꯥꯥꯟꯒꯦ ꯃꯥꯟꯗ ꯁꯨꯅꯨ ꯅꯋꯥ ꯂꯧꯗꯦ ꯑꯩ
ꯎ
ꯅꯪꯅ ꯂꯥꯏ ꯃꯥꯜꯂꯦ ꯍꯥꯏꯔꯁꯨ ꯃꯤꯅ ꯐꯖꯩ ꯍꯥꯏꯔꯛ ꯑꯗꯨ ꯂꯣꯏꯔꯦ
ꯑꯩꯅ ꯑꯩꯅ ꯁꯦꯝꯕꯤꯒꯦ ꯑꯗꯨ ꯁꯨꯛꯇꯗꯤ
ꯁꯦꯝꯕꯤꯒꯅꯨ
ꯏꯟꯁꯦꯝꯕꯤꯒꯦ ꯀꯧꯕ ꯐꯖꯕ
ꯎꯝ ꯇꯜꯂꯦ ꯑꯩ ꯑꯗꯣꯝꯗꯣ ꯁꯦꯝꯖꯒꯅꯤ
ꯑꯩꯅꯤ ꯁꯦꯝꯃꯦꯒꯦꯅꯤ ꯁꯦꯝꯃꯦ
ꯍꯟꯗ ꯍꯟꯗ ꯍꯟꯗ ꯆꯠꯇ꯭ꯔꯤꯉꯩꯗ ꯑ ꯆꯦ ꯑꯃꯅꯥꯛꯇ ꯆꯠꯇ꯭ꯔꯤꯉꯩꯗ ꯑ ꯑꯗꯨꯗ ꯂꯥꯛꯄ ꯃꯇꯝꯗ ꯄꯥ
ꯍꯥꯥ
ꯍꯥꯞꯀꯦꯗꯎ ꯍꯥꯞꯀꯦ
ꯀꯗꯥꯥꯏꯗ
ꯀꯗꯥꯏꯗ ꯍꯥꯏꯗꯤ ꯃꯤꯠꯇꯅꯤꯗꯅ
ꯍꯥ ꯃꯤꯊ
ꯑꯥ
ꯍꯥ
ꯒꯟꯇꯥꯗꯨꯕ ꯑꯩꯅ ꯍꯥꯏꯁꯦ
ꯃꯤꯠꯇ ꯍꯥꯞꯀꯗꯧꯕ ꯇꯥꯗꯣ
ꯄꯥ ꯍꯥꯏꯔꯒ ꯃꯤꯅ
ꯅꯠꯇ ꯃꯤ ꯍꯥꯞꯄ ꯍꯥꯏꯕꯁꯤ ꯍꯨꯠꯂꯒ ꯍꯥꯞꯀꯗꯧꯕ꯭ꯔꯣ
ꯑꯁ ꯂꯪ ꯎꯝ ꯅꯦꯜ ꯑꯦꯁꯇꯦꯟ ꯑꯗꯨꯗꯨ ꯃꯥꯏꯅ ꯑꯥꯏꯂꯥꯁꯦꯁꯇꯣ
ꯑꯣ
ꯄꯥ ꯍꯥꯞꯄꫭ ꯍꯥꯏꯔꯒ ꯁꯨꯡꯇꯥ ꯇꯥꯗꯦ ꯀꯔꯤꯅꯣ
ꯑꯣ ꯑꯣ ꯑꯣ ꯑꯣ ꯑꯩꯗꯤ ꯅꯨꯄꯤ ꯅꯠꯇꯕꯅꯤꯅ ꯈꯪꯗ꯭ꯔꯦꯗꯣ ꯀꯔꯤꯔꯣ ꯍꯥꯏꯕꯗꯨꯕꫭ
ꯄꯪꯉꯦ ꯌꯥꯝ
ꯍꯣꯏ ꯍꯣꯏ ꯍꫭꯏ ꯄꯪꯉꯦꯖꯨ ꯌꯥꯏ ꯎꯝ
ꯊꯥ ꯊꯥ ꯑꯅꯤ ꯐꯥꯗ ꯃꯥꯜꯂꯦ ꯑꯗꯨ ꯑꯣꯏꯔꯁꯨ ꯑꯝ ꯑ ꯑꯗꯨ ꯅꯨꯄꯤꯗꯤ ꯐꯖꯅ ꯍꯥꯞꯄ ꯍꯩ
ꯑꯗꯨ ꯅꯣꯏ ꯑꯗꯨ ꯑ ꯀꯩꯅꯣ ꯈꯨꯖꯤꯟ ꯍꯛꯄꯗꯨ ꯆꯥꯛ ꯆꯥꯕꯗꯤ ꯌꯥꯒꯦꯔꯣ
ꯑꯅꯤꯃꯛꯁꯨ ꯍꯥꯞꯄꯣꯏꯗꯅ
ꯑꯣ ꯑꯃꯥ ꯇ
ꯆꯥꯕꯗꯤ ꯌꯥꯅꯤꯌꯦ ꯀꯩꯁꯨꯝ ꯇꯧꯔꫭꯏꯌꯦ ꯌꯥꯝ ꯁꯥꯡꯅꯁꯨ ꯍꯥꯞꯄꯣꯏ
ꯂꫭꯏꯔꯦꯗ ꯑꯗꯨꯃꯥꯟ ꯆꯥꯛꯆꯔꯗꯤ
ꯀꯩꯁꯨꯝ ꯇꯧꯗꯕꯅꯤꯍꯦ ꯅꯪꯅ ꯅꯪ ꯀꯩꯁꯨ ꯈꯪꯗꯅ
ꯂꫭꯏꯔꯦ ꯂꫭꯏꯔꯦ ꯑꯗꯨ ꯀꯃꯥꯏ ꯆꯥꯛ ꯀꫭꯠꯀꯦꯕꯕ
ꯑꯩ ꯑꯩ ꯈꯪꯗꯦ ꯑꯩꯗꯤ ꯍꯥꯞꯇ꯭ꯔꯤꯕꯅꯤꯅ
ꯎꯝ
ꯈꯨꯠꯇꯗꯤ ꯍꯥꯞꯄꯣꯏꯌꯦ ꯈꯣꯡꯗ ꯍꯥꯞꯅꯤꯡꯉꯦ ꯑꯩꯗꯤ ꯈꯣꯡꯖꯤꯡꯗ
ꯈꯣꯡꯗ ꯍꯥꯞꯄꯗꯤ‌ ꯈꯨꯖꯤꯟ ꯑ ꯈꫭꯛꯇ ꯈꯣꯡꯖꯤꯟꯗ ꯍꯥꯞꯂꯗꯤ
ꯈꯨꯡꯉꯨꯞꯄꯨꯗꯤ ꯇꯣꯡꯕ ꯌꯥꯔꯔꯣꯏ
ꯎꯝ
ꯑꯗꯨ ꯑꯣꯏꯔꯁꯨ ꯑꯗꯨ ꯍꯥꯞ ꯍꯥꯞꯄꯗꯤ ꯀꯩꯗꯧꯕꯩ ꯈꯣꯡꯎꯞ ꯇꫭꯡꯗꯣꯏ ꯈꯣꯡꯎꯞ ꯊꫭꯡꯗꯣꯏꯅꯣ ꯑꯣ ꯃꯤꯉꯣꯟꯗ ꯌꯦꯡꯍꯟꯅꯕ ꯐꯖꯕꯗꯣ ꯑꯗꯨꯒꯤ ꯐ꯭ꯂꯦꯠ ꯒꯨꯝꯕ ꯇꯣꯡꯗꯣꯏꯕ ꯆꯞꯄꯜ ꯐꯖꯕꯗꯣ ꯅꯥꯟꯅ
ꯑꯠꯁꯥ ꯅꯥꯟꯗ꯭ꯔꯗꯤꯌꯦ ꯅꯥꯟꯗꯗꫭꯏꯈꯤ ꯇꯧꯕ
ꯎꯝ ꯅꯪ ꯁꯤꯗꯤꯕ ꯍꯩꯅꯗꯤꯌꯦ
ꯅꯥꯟ ꯔꯗꯤ ꯀ꯭ꯔꯤ ꯇꯕꯨ ꯑꯗꯨꯗꯤ ꯅꯥꯟ ꯅꯥꯟ ꯔꯗꯤ ꯍꯪ ꯑꯗꯨꯣ ꯅꯪ ꯅꯥꯟ ꯍꯥꯏꯕꯒ
ꯅꯥꯟꯒꯅꯤ
ꯑꯗꯨꯅꯦ ꯅꯟ꯭ꯔꯦꯗꯤ ꯍꯦꯕꯗꯨ
ꯅꯥꯟꯗ꯭ꯔꯦꯗꯤ ꯍꯥꯏꯕ ꯋꯥ ꯁꯨꯡꯂꯩ ꯂꯩꯔꯣꯏ ꯕꯠ ꯍꯥꯏꯕ ꯋꯥꯗꯣ ꯅ ꯂꯩꯔꯣꯏꯕ
ꯂꯩꯌꯦꯦ ꯂꯩꯌꯦꯦ
ꯂꯩꯇꯦ ꯑꯩꯉꯣꯟꯗ ꯍꯥꯏꯔꯛꯀꯅꯨ
ꯂꯩꯌꯦ
ꯑ ꯩꯇ ꯂꯩꯍꯜꯂꯣꯏ ꯑꯩꯅ
ꯂꯩ ꯀ